ꯇꯥꯕꯔꯣ
ꯇꯥꯕ꯭ꯔ ꯍꯧꯖꯤꯛꯇꯦ
ꯇꯥꯏꯌꯦ ꯇꯥꯏꯌꯦ
ꯑꯩ ꯁꯤꯀꯥ ꯍꯜ ꯇꯕꯅꯦ ꯁꯤ ꯀꯦꯟꯗꯔꯦ ꯆꯛ ꯆꯥꯔꯕꯣ
ꯆꯥꯗ꯭ꯔꯤ
ꯊꯦꯡꯉꯦꯅ
ꯊꯦꯡꯉꯤ ꯍꯣꯏ ꯑꯁ ꯉꯁꯤ ꯃꯣꯏ ꯇꯦꯛꯅ ꯊꯣꯡꯏꯤ
ꯎꯝ ꯅꯪ ꯑꯩꯗꯤ ꯁꯤꯂꯣꯡ ꯂꯩꯕ ꯅꯍꯥꯟ ꯈꯪꯗꯦꯅꯦ ꯍꯧꯖꯤꯛꯇꯤ ꯕꯥꯁ ꯁꯦꯡꯉꯦ ꯍꯧꯖꯤꯛꯇꯤ
ꯑꯣ
ꯑꯩꯁꯨ ꯁꯤꯂꯣꯡ ꯂꯥꯛꯄ ꯆꯥꯟꯁ ꯑꯃ ꯂꯩ ꯁꯤꯂꯣꯡꯒꯤ ꯑꯃ ꯑꯦꯄ꯭ꯂꯥꯏ ꯇꯧꯔꯛꯑꯝꯃꯦ ꯊꯕꯛ ꯑꯃ ꯁꯤ ꯂꯤꯠꯀꯤ ꯈꯪꯕ꯭ꯔꯣ
ꯀꯔꯤꯒꯤ
ꯁꯤ ꯑꯦꯝ ꯂꯤꯠ ꯍꯥꯏꯅ
ꯁꯦꯝꯦꯝꯂꯤ
ꯍꯣꯏ
ꯀꯔꯝꯕ ꯊꯕꯛ ꯀꯔꯝꯕ ꯊꯕꯛꯀꯤꯅꯣꯗꯨꯅꯗꯤ
ꯒꯚꯃꯦꯟ ꯑꯣꯐ ꯃꯦꯘꯂꯌꯥ ꯃꯤꯅꯤꯁꯇ꯭ꯔꯤ ꯑꯣꯐ ꯏꯖꯨꯀꯦꯁꯟꯒꯤ ꯃꯈꯥꯗ
ꯑꯣ
ꯀꯟꯇ꯭ꯔꯦ ꯕꯦꯁꯤꯁ ꯅꯤꯗ ꯋꯥꯟ ꯏꯔ ꯃꯦꯛꯃ ꯇꯨ ꯌꯔ
ꯑꯣꯀꯦ ꯑꯣꯀꯦ ꯑꯗꯨ ꯑꯦꯛꯖꯥꯝ ꯊꯥꯕ ꯂꯥꯛꯀꯗꯧꯕ
ꯑꯦꯛꯖꯝ ꯏ ꯀꯩꯅꯣ ꯑꯦꯁꯦꯁꯃꯦꯟꯒꯨꯝꯕ ꯈꯔꯗꯤ ꯊꯥꯈ꯭ꯔꯕꯅꯦ ꯑꯩꯈꯣꯏꯒꯤ ꯏꯟꯇ꯭ꯔꯣꯗꯛꯁꯟ ꯚꯤꯗꯤꯑꯣꯒꯨꯝꯕ
ꯎꯝ ꯂꯥꯛꯇ ꯀꯗꯥꯏꯗ ꯂꯩꯒꯅꯤ
ꯑꯗꯨꯗꯤ ꯍꯥꯏꯕ ꯉꯝꯗ꯭ꯔꯤ ꯚꯥꯏ
ꯎꯝ
ꯃꯣꯏꯒꯤꯗꯣ ꯀꯩꯅꯣꯃ ꯍꯧꯖꯤꯛ ꯊꯕꯛꯀꯤꯗꯣ ꯔꯤꯀ꯭ꯔꯨꯠꯃꯦꯟ ꯄ꯭ꯔꯣꯁꯦꯁꯇ ꯂꯣꯏꯁꯤꯟꯗ꯭ꯔꯤꯕ ꯖꯨꯂꯥꯏꯗ ꯂꯣꯏꯁꯤꯟꯅꯤ ꯊꯕꯛ ꯍꯧꯔꯗꯤ ꯑꯥꯒꯁꯇ ꯑꯗꯨ ꯑꯗꯨꯝ ꯍꯧꯖꯤꯛ ꯖꯨꯟ ꯂꯥꯁꯇ ꯆꯣꯠꯂꯤꯁ ꯏ ꯂꯤꯁ ꯑꯃ ꯊꯣꯛꯔꯛꯀꯅꯤ ꯃꯗꯨꯗ ꯌꯥꯎꯔꯗꯤ ꯏꯟꯇꯔꯚꯤꯌꯨ ꯌꯥꯎꯒꯅꯤ ꯃꯗꯨꯗ ꯁꯣꯔꯠ ꯂꯤꯁ ꯇꯧꯗ꯭ꯔꯗꯤ ꯎꯄꯥꯏ ꯂꯩꯇ꯭ꯔꯦ
ꯎꯝ ꯂꯩꯔꯗꯤ ꯂꯩꯃꯤꯟꯅꯁꯦ ꯇꯧꯕꯥꯟꯗ ꯑꯩꯁꯨ ꯍꯣꯁꯇꯦꯜꯁꯤ ꯆꯦꯟꯖ ꯇꯧꯔꯁꯦꯅ ꯈꯟꯕ
ꯑꯩꯗꯤꯚꯥꯏ ꯂꯁꯨꯣ ꯃꯦꯘꯜꯌꯥꯗ ꯂꯥꯛꯀꯅꯤ ꯍꯥꯏꯕ ꯋꯥꯅꯦ ꯁꯤꯂꯣꯡꯃꯛꯇꯨꯗꯤ ꯇꯥ꯭ꯔꯥ ꯇꯥꯔꯔꯥ ꯍꯥꯏꯕ ꯉꯝꯗꯦꯕꯥ
ꯑꯣ
ꯃꯣꯏ ꯃꯦꯘꯥꯂꯌꯥꯗ ꯇ꯭ ꯑꯣꯐ ꯗꯤꯁꯇ꯭ꯔꯤꯛ ꯂꯩꯕꯗꯨ ꯑꯦꯅꯤ ꯗꯤꯁꯇ꯭ꯔꯤꯛ ꯇꯥꯕ ꯌꯥꯏꯔ ꯃꯗꯨ ꯊꯕꯛꯇ ꯇꯧ
ꯑꯣꯀꯦ ꯑꯣꯀꯦ
ꯄꯔꯣꯞꯄꯨꯖꯝ ꯆꯥꯎꯏ
ꯑꯣ ꯇꯣꯂꯣꯇꯤ ꯀꯌꯥ
ꯌꯥꯥꯡꯈ ꯌꯦ ꯈꯔ ꯍꯦꯂꯦ
ꯑꯣ
ꯑꯗꯣ ꯍꯥꯏꯕ ꯉꯝꯗ꯭ꯔꯦ ꯃꯣꯏꯒꯤꯗꯣ ꯁꯦꯂꯦꯛꯁꯟ ꯈꯡꯗꯦꯅꯦ ꯌꯥꯎ ꯌꯥꯎꯁꯨ ꯌꯥꯎꯗꯔꯥ ꯌꯥꯎ ꯉꯝꯒꯗ꯭ꯔꯥ ꯉꯝꯃꯗ꯭ꯔꯥ ꯁꯪꯗꯦꯅꯦ ꯏꯟꯇꯔꯚꯤꯌꯨ ꯐꯥꯎ ꯁꯣꯔꯇꯤꯁ ꯇꯧꯈ꯭ꯔꯗꯤ ꯉꯝꯕ ꯌꯥꯏ ꯏꯔꯚ ꯁꯇ ꯇꯧꯗ꯭ꯔꯗꯤ ꯍꯥꯏꯕ ꯉ
ꯎꯝ
ꯏꯟꯇ꯭ꯔꯚ꯭ꯨꯗꯤ ꯀꯖꯦ ꯐꯥꯔꯁꯇ ꯁꯦꯂꯦꯛ ꯇꯧꯕꯗ ꯋꯥꯛ ꯑꯦꯛꯁꯄꯤꯔꯤꯌꯦꯟꯁ ꯌꯥꯝꯗꯕꯅꯤꯅ ꯑꯦꯛꯁꯄꯤꯔꯤꯌꯦꯟꯁ ꯂꯩꯕ ꯑꯩꯈꯣꯏꯕꯣ ꯂ ꯑꯣꯄꯤꯒꯗ꯭ꯔꯥ ꯈꯟꯕꯅ
ꯑꯣꯝ
ꯃꯗꯨꯨꯅꯦꯅꯦ ꯅꯪꯅ ꯑꯦꯛꯖꯥꯝ ꯊꯥꯔꯤꯕ ꯀꯩ ꯇꯧꯔꯤꯕꯅꯣ
ꯑꯩꯗꯤ ꯑꯦꯛꯖꯥꯝ ꯑꯦꯛꯖꯥꯝ ꯊꯥꯔꯤꯌꯦ
ꯑꯦꯖꯝ ꯀꯔꯝ ꯀꯔꯝꯕ ꯊꯥꯔꯤꯔꯤꯕꯣ ꯅꯪꯕꯨꯣ
ꯑꯩꯗꯤ ꯑꯦꯛꯖꯥꯝꯁꯤ ꯏꯁꯄꯤꯁꯦꯜꯂꯤ ꯕꯦꯡꯒꯥ ꯀꯔꯤꯅ ꯕꯦꯡꯒꯤꯁꯤꯗ ꯐꯣꯀꯁ ꯇꯧ ꯂꯥꯁꯔ ꯕꯦꯡ ꯉꯍꯥꯛꯇꯪ ꯊꯥꯔꯤꯌꯦꯗ ꯑꯇꯣꯞꯄ ꯊꯥꯗꯦ ꯁꯤꯖꯤ ꯑꯃꯗꯤꯁꯔ ꯇ꯭ꯔꯥꯏ ꯇꯧꯕꯅꯤ
ꯎꯝ ꯀꯔꯝꯕ ꯀꯔꯝꯕ ꯕꯦꯡꯀꯤ ꯀꯩꯅꯃ ꯄꯣꯖꯤꯁꯟ ꯇꯣ
ꯑꯥꯔ ꯕꯤ ꯑꯥꯏ ꯅꯕꯔꯠ ꯑꯗꯨꯒ ꯑꯦꯁ ꯕꯤ ꯑꯥꯏꯒꯤ
ꯅꯝꯕꯔꯠꯀꯤ ꯑꯦ ꯑꯣ ꯑꯃ ꯊꯥꯕ꯭ꯔꯣ
ꯚꯔꯠꯀꯤꯗꯤ ꯍꯧꯖꯤꯛ ꯀꯔꯤꯔꯥ ꯑꯦꯁꯤꯁꯇꯦꯟ ꯃꯦꯅꯦꯖꯔꯒꯤꯅꯤꯅ
ꯑꯦꯇꯦꯟ ꯃꯅꯦꯖꯔ ꯑꯣ ꯅꯝꯕ ꯀꯗꯤ ꯂꯨꯕꯅꯦ ꯊꯥꯅꯤꯡꯗꯦ ꯅꯝꯕꯀꯤ ꯂꯦ ꯏ ꯄꯤ ꯑꯦꯐ ꯑꯣꯒꯤ ꯂꯦ
ꯕꯔꯀꯤꯗꯤ ꯍꯥꯏꯕꯗꯤ ꯃꯣꯏꯒꯤ ꯀꯔꯤꯔꯥ ꯁꯞꯖꯦꯛ ꯌꯥꯝ ꯈꯥꯏꯗꯣꯛꯏꯅꯦ ꯃꯥꯗꯤ ꯇꯤꯁꯟ ꯃꯦꯀꯤꯡꯁꯨ ꯍꯥꯡꯉꯦ ꯄ꯭ꯔꯤꯂꯤꯌꯝꯁꯇꯀꯣ ꯑꯗꯨꯒ ꯍꯧꯖꯤꯛ ꯀꯔꯤꯔ ꯏꯟꯗꯤꯌꯟ ꯏꯀꯣꯅꯣꯃꯤꯁꯨ ꯍꯪꯉꯤ ꯑꯦꯟ ꯗꯦꯟ ꯑ ꯀꯩꯔ ꯑ
ꯇꯣꯄꯤꯛꯇꯤ ꯃꯅꯥꯗꯤ ꯃꯅꯥꯅꯕꯅꯦ ꯑꯗꯨꯕꯨ ꯅꯕꯥꯠꯀꯨꯝꯕꯁꯤ ꯚꯦꯀꯦꯟꯁꯤ ꯌꯥꯝꯗꯕꯅꯦꯕ
ꯌꯥꯝꯗꯕꯅꯤ ꯑꯦꯒ꯭ꯔꯤꯀꯜꯆꯔꯒꯤ ꯑꯦꯒ꯭ꯀꯜꯆꯔꯦꯜ ꯑꯗꯨꯅꯦ ꯏꯁꯄꯤꯁꯦꯜꯂꯤ ꯑꯦꯒ꯭ꯔꯤꯀꯜꯆꯔꯒꯤ ꯍꯥꯡꯕꯅꯤ
ꯑꯦꯒ꯭ꯔꯤꯀꯜꯆꯔꯒꯤ ꯅꯥꯄꯥꯔꯠꯇꯦ ꯍꯣꯏ ꯅꯥꯄꯥꯛꯔꯠ ꯈꯔ ꯍꯣꯔꯇꯤꯀꯜꯆꯔ ꯑꯦꯒ꯭ꯔꯤꯀꯜꯆꯔꯒꯤ ꯈꯔ ꯑꯥꯡꯅ ꯑꯃ
ꯑꯗꯨꯒꯨꯝꯕ ꯈꯔ ꯄꯥꯕ ꯇꯥꯕ
ꯑꯩ ꯁ ꯅꯕꯠ ꯀꯤ ꯑꯃ ꯊꯥꯈ꯭ꯔꯦ ꯑꯗꯨꯒ ꯍꯧꯖꯤꯛꯔꯤꯕ ꯑꯦꯜ ꯑꯥꯏ ꯁꯤ ꯊꯥꯈ꯭ꯔꯦ ꯑꯦꯟ ꯄꯤ ꯁꯤꯥꯏ ꯑꯦ ꯑꯦꯟ ꯁꯤꯥꯏ ꯍꯥꯏꯕ ꯀꯥꯎ
ꯂꯥꯏꯁꯤꯒꯤ ꯑꯦꯏ ꯁꯤ ꯑꯣ ꯀꯔꯤ ꯑꯁ ꯑꯦꯜ ꯑꯥꯏ ꯁꯤꯒꯤ ꯀꯔꯤ ꯍꯥꯏꯕ꯭ꯔꯥ
ꯑꯦꯟ ꯄꯤ ꯁꯤ ꯑꯦꯜ ꯑꯦꯟ ꯄꯤ ꯁꯤ ꯑꯥꯏ ꯑꯦꯜ ꯍꯥꯏꯕ ꯑꯦꯀꯥꯎꯟ ꯈꯔ ꯑꯃ ꯂꯩꯕꯅꯦ ꯑꯁ ꯅ ꯅ ꯑꯃ ꯊꯥꯏ ꯂꯨꯏ ꯃꯣꯏꯒꯤꯗꯣ
ꯎꯝ
ꯑꯦꯁ ꯕꯤ ꯑꯥꯏ ꯄꯤꯑꯣ ꯑꯥꯢ ꯕꯤ ꯄꯤ ꯑꯦꯁ ꯄꯤꯌꯣꯁꯨ ꯑꯗꯨꯝ ꯂꯨꯗꯤ
ꯑꯦꯁ ꯕꯤ ꯑꯥꯏꯡꯁꯨ ꯍꯟꯗꯛ ꯍꯟꯗꯛ ꯀꯤꯊꯣꯛꯈ꯭ꯔꯕꯅꯦ ꯊꯥꯔꯣꯏꯗ꯭ꯔꯣ
ꯊꯥꯅꯤꯗ ꯑꯩ ꯍꯪꯆꯤꯠꯀꯨꯝꯕꯣꯏ ꯑꯦꯄ꯭ꯂꯥꯏ ꯇꯧꯕꯦꯅ ꯂꯩꯕꯅꯤ
ꯁꯤꯔꯤ ꯂꯦꯐꯀꯤ ꯀꯣꯏꯁꯟꯗꯤ ꯈꯣꯠꯄ ꯍꯥꯏꯌꯦ ꯑꯗꯨ ꯃꯦꯟꯁꯀꯤꯁꯤ ꯋꯥꯏꯅꯤ
ꯃꯦꯟꯁ
ꯑꯩꯅ ꯑꯆꯁꯦ ꯑꯦꯁ ꯕꯤ ꯑꯥꯏꯒꯤ ꯏꯪꯂꯤꯁꯁꯤ ꯌꯥꯝ ꯂꯨꯏꯅꯦ ꯏꯪꯂꯤꯁꯀꯨꯝꯕ ꯍꯥꯡꯕꯁꯤ
ꯀꯔꯤꯒꯤꯗ
ꯑꯦꯁ ꯕꯤ ꯑꯥꯏꯒꯤ ꯏꯪꯂꯤꯁꯁꯤ ꯂꯨꯅ ꯍꯪꯉꯦꯕ ꯍꯥꯏꯕꯗꯤ ꯃꯤꯅꯤꯡꯒꯨꯝꯕ ꯑꯦꯟ ꯗꯦꯟ ꯃꯥꯒꯤ ꯁꯦꯟꯇꯦꯟꯁ ꯁꯦꯟꯇꯦꯟ ꯁꯦꯝꯕ ꯏꯁꯇꯥꯏꯜ ꯑꯗꯨꯒ ꯁꯦꯟꯇꯦꯟꯁꯇ ꯌꯨꯁ ꯇꯧꯔꯤꯕ ꯋꯥꯍꯩ ꯃꯌꯥꯝ ꯋꯥꯔꯤ ꯅꯦꯔꯦꯇꯤꯞ ꯃꯌꯥꯝꯗꯣ ꯂꯨꯅ ꯂꯨꯅ ꯂꯥꯛꯑꯦꯅ ꯃꯣꯏꯁꯦ ꯑꯩꯅ ꯑꯇꯣꯞꯄ ꯑꯇꯣꯞꯄ ꯕꯦꯡꯒꯤ ꯀꯣꯏꯁꯟꯒ ꯌꯦꯡꯕ ꯀꯥꯟꯗꯀꯣ ꯏꯪꯂꯤꯁꯁꯤ ꯑꯩꯈꯣꯏꯅ ꯍꯥꯏꯅ ꯈꯟ ꯋꯥꯅꯤ ꯏꯪꯂꯤꯁꯅ ꯍꯦꯟꯅ ꯂꯨꯌꯦ ꯍꯥꯏꯕꯗꯤ ꯏꯪꯂꯤꯁꯁꯤꯗꯤ ꯑꯩꯈꯣꯏꯅ ꯏꯪꯂꯤꯁꯁꯤꯗꯤ ꯑꯩꯈꯣꯏꯅ ꯑꯩꯈꯣꯏꯅ ꯆꯞ ꯆꯥꯕꯤꯗꯨ ꯈꯪꯗꯦꯕ ꯑ ꯃꯥꯟꯅꯕ ꯑꯟꯁꯔꯗꯨ ꯗ ꯅꯦꯔꯦꯁ ꯇꯨ ꯌꯦꯡꯕ ꯋꯥꯅꯦꯕ ꯃꯔꯛ ꯃꯔꯛꯇ ꯍꯣꯏ ꯆꯞ ꯆꯥꯕꯤ ꯈꯪꯕꯗꯨꯁꯨ ꯌꯥꯎꯋꯦꯀꯣ ꯑꯗꯨꯕꯨ ꯃꯣꯁ ꯑꯣꯐ ꯗ ꯃꯣꯁ ꯑꯣꯐ ꯗ ꯀꯦꯁ ꯇꯤ ꯅꯤꯌꯔꯦꯁꯇꯨ ꯅꯤꯌꯔꯦꯁꯇꯨ ꯌꯦꯡꯉꯦꯕ ꯑꯩꯈꯣꯏꯅ ꯏꯪꯂꯤꯁꯇ ꯆꯨꯁꯇꯥꯟ ꯑꯩꯈꯣꯏꯅ ꯑꯣꯞꯁꯟ ꯄꯤꯕ ꯀꯥꯟꯗ ꯆꯨꯁ ꯇꯧꯕꯁꯦ ꯑꯗꯨꯕꯨ ꯃꯦꯠꯁ ꯔꯤꯖꯅꯤꯡꯗꯤ ꯐꯣꯔꯃꯨꯂꯥꯗꯨ ꯈꯪꯕꯅꯤꯅ ꯈꯣꯠꯂꯒ ꯆꯞ ꯆꯥꯕꯤ ꯑꯟꯁꯔ ꯊꯣꯛꯄꯗꯨ ꯆꯞ ꯆꯥꯕꯤ ꯑꯣꯞꯁꯟꯗꯨꯗꯣ ꯑꯩꯈꯣꯏꯅ ꯆꯨꯁ ꯇꯧꯋꯦꯕ ꯑꯗꯨꯒꯤ ꯑꯗꯨꯒꯤ ꯀꯠ ꯑꯣꯐ ꯀꯂꯤꯌꯥꯔ ꯇꯧ ꯀꯔ ꯑꯣꯐ ꯀꯂꯤꯌꯥꯔ ꯇꯧꯒꯦ ꯍꯥꯏ ꯗꯤ ꯏꯪꯂꯤꯁꯁꯤ ꯐꯖꯠꯇꯕꯒꯤ ꯏꯁꯇ꯭ꯔꯣꯡ ꯑꯣꯏꯗꯕꯒꯤ ꯈꯤꯇꯪ ꯁꯤꯗ ꯗꯥꯎꯠ ꯂꯩꯅꯤꯅꯤ ꯃꯦꯁꯇꯤ ꯁꯤ ꯎꯄꯥꯏ ꯂꯩꯇ꯭ꯔꯁꯨ ꯍꯣꯏ ꯃꯦꯠꯁꯇꯤ ꯑꯦꯅꯤꯋꯦ ꯄꯤꯌꯣ ꯂꯦꯚꯦꯜꯒꯤꯗꯤ ꯃꯦꯠꯁꯇꯤ ꯑꯦꯠꯂꯤꯁ ꯐꯤꯐꯇꯤꯟꯒꯨꯝꯕꯗꯤ ꯇꯧꯕ ꯉꯝꯈ꯭ꯔꯅꯦꯕ ꯁꯤꯝꯄ꯭ꯂꯤꯐꯤꯀꯦꯁꯟ ꯌꯥꯎꯋꯦ ꯗꯥꯇꯥ ꯏꯟꯇꯔꯄꯤꯇꯦꯁꯟꯁꯨ ꯌꯥꯎꯋꯦ ꯑꯗꯨꯒ ꯑꯇꯣꯞ ꯑꯇꯣꯞꯄ ꯏꯀ꯭ꯋꯦꯁꯟꯒꯨꯝꯕ ꯑꯦꯟ ꯗꯦꯟ ꯃꯆꯥ ꯃꯆꯥ ꯀꯔꯤꯔꯥ ꯑꯦꯔꯤꯃꯦꯇꯤꯛ ꯆꯦꯞꯇꯔꯁꯤꯡꯗꯒꯤ ꯑꯗꯨꯝ ꯀꯣꯚꯔ ꯇꯧꯔꯒ ꯑꯦꯠꯂꯤꯁ ꯐꯤ ꯐꯤꯐꯇꯤꯟ ꯃꯥꯔꯛꯗꯤ ꯂꯧꯕ ꯉꯝꯃꯦ ꯑꯗꯣ ꯔꯤꯖꯅꯤꯡꯗꯨꯁꯨ ꯈꯔ ꯃꯥꯔꯛ
ꯌꯥꯝ ꯂꯧꯕꯥ ꯉꯝꯅꯦ ꯑꯗꯨ ꯏꯪꯂꯤꯁꯁꯤꯗ ꯑꯃꯨꯛꯀ ꯍꯥꯏꯕ ꯉꯝꯗꯕꯅꯦꯕ ꯏꯪꯂꯤꯁꯁꯤꯗꯥ
ꯎꯝ ꯕꯦꯡꯀꯤꯡꯒꯤ ꯔꯤꯖꯅꯤꯡ ꯀ꯭ꯔꯥꯁ ꯀ꯭ꯔꯣꯁꯇ ꯇꯧꯕ꯭ꯔꯣ
ꯑꯩꯗꯤ ꯕꯦꯡꯒꯤꯗꯤ ꯔꯤꯖꯅꯤꯡꯗꯤ ꯂꯨꯗꯦꯗꯥ ꯃꯦꯠꯁꯨ ꯑꯦꯅꯤꯋꯦ ꯃꯦꯠꯁꯤ ꯃꯦꯠꯗꯤ ꯇꯣꯄꯤꯛ ꯌꯥꯝ ꯄꯥꯏꯗꯦ ꯃꯦꯠꯁꯇꯨ ꯃꯣꯏꯅ ꯁꯤꯝꯄ꯭ꯂꯤꯐꯤꯀꯦꯁꯟꯗ ꯑꯦꯠꯂꯤꯁ ꯇꯦꯟ ꯇꯨ ꯐꯤꯐꯇꯤꯟ ꯁꯤꯝꯄ꯭ꯂꯤꯐꯤꯀꯦꯁꯟ ꯅꯝꯕꯔ ꯁꯤꯔꯤꯁꯇ ꯑꯗꯨꯝ ꯃꯥꯔꯛꯇꯤ ꯇꯦꯟ ꯇꯨ ꯐꯤꯐꯇꯤꯟꯗꯤ ꯑꯦꯠꯂꯤꯁ ꯂꯩꯈ꯭ꯔꯦ ꯑꯗꯨꯒꯤ ꯑꯗꯨꯒꯨꯝꯕ ꯆꯦꯞꯇꯔ ꯑꯦꯟ ꯗꯦꯟ ꯗꯦꯇꯥ ꯏꯟꯇꯔꯄ꯭ꯔꯤꯇꯦꯁꯟ ꯑꯦꯟ ꯗꯦꯟ ꯕꯣꯠ ꯑꯦꯟ ꯏꯁꯇ꯭ꯔꯤꯝꯒꯤ ꯇ꯭ꯔꯦꯟ ꯑꯦꯟ ꯇ꯭ꯔꯦꯟꯒꯤ ꯕꯣꯠ ꯑꯦꯟ ꯏꯁꯇ꯭ꯔꯤꯝ ꯇ꯭ꯔꯦꯟ ꯑꯗꯨꯒ ꯑꯥ ꯀꯔꯤꯔꯉ ꯃꯤꯁꯇꯔ ꯑꯦꯂꯤꯀꯦꯁꯟ ꯑꯗꯨꯒ ꯔꯦꯁꯤꯑꯣ ꯑꯦꯟ ꯄ꯭ꯔꯣꯄꯣꯁꯟꯒꯨꯝꯕ ꯑꯗꯨ ꯇꯣꯄꯤꯛꯀꯨꯝꯕ ꯈꯔ ꯌꯦꯡꯉꯤꯗ ꯑꯇꯣꯞꯄꯗꯤ ꯄꯥꯏꯗꯦꯗꯥ ꯃꯦꯠꯁꯀꯤꯗꯤ ꯑꯗꯨꯕꯨ ꯑꯦꯠꯂꯤꯁ ꯇ꯭ꯋꯦꯟꯇꯤ ꯃꯥꯔꯛꯁ ꯀꯨꯝꯕꯗꯤ ꯂꯧꯕ ꯉꯝꯃꯦꯕ ꯃꯦꯠꯁꯇꯤ ꯐꯤꯐꯇꯤꯟ ꯇꯨ ꯇ꯭ꯋꯦꯟꯇꯤ
ꯅꯪꯁꯨ ꯃꯦꯟꯁ ꯑꯃ ꯊꯥꯗ꯭ꯔꯤꯀꯣ
ꯃꯦꯁ ꯊꯥꯗ꯭ꯔꯤ ꯃꯦꯠꯁꯀꯤ ꯀꯣꯏꯁꯟꯗꯤ ꯍꯣꯏꯔꯣꯡꯗ ꯃꯦꯟꯁꯀꯤꯗꯤ ꯂꯨꯌꯦ ꯑꯩꯅ ꯇ꯭ꯔꯥꯏ ꯇꯧꯈ꯭ꯔꯕꯅꯦ ꯀꯣ ꯃꯦꯠꯁꯀꯤꯗꯤ ꯃꯇꯝ ꯆꯪꯉꯦꯅ ꯀꯣꯏꯁꯟꯗꯨ ꯍꯣꯠꯄꯗ ꯄꯣꯁꯤꯕꯤꯂꯤꯇꯤ ꯌꯥꯝ ꯊꯣꯛꯄ ꯋꯥꯟꯗ ꯔꯤꯖꯅꯤꯡꯒꯤ ꯍꯣꯠꯄꯗꯣ
ꯃꯦꯁꯇꯗꯤ ꯑꯦꯚꯁ ꯃꯦꯊꯃꯦꯇꯁ ꯀꯩꯅꯣ ꯃꯦꯟꯁꯀꯤꯗꯤ ꯑꯦꯕꯥꯁ ꯃꯦꯊꯃꯦꯇꯤꯁꯅꯦꯕ ꯐꯣꯔꯃꯨꯂꯥ ꯇꯧꯔꯒ ꯕꯦꯁꯤꯛ ꯐꯣꯔꯃꯨꯂꯥꯗꯒꯤ ꯍꯧꯕꯅꯦꯕ ꯑꯗꯨꯒꯤꯅꯤ ꯃꯣꯏꯒꯤ ꯌꯥꯝ ꯏꯁꯀꯣꯔ ꯇꯧꯕꯁꯨ ꯌꯥꯕ ꯉꯝꯕꯁꯨ ꯅꯠꯇꯦꯕꯥ
ꯍꯣꯏ
ꯅꯪ ꯕꯦꯡꯀꯤꯡꯒꯤ ꯔꯤꯖꯅꯤꯡ ꯂꯥꯛꯑꯦ ꯍꯥꯏꯔꯗꯤ ꯑꯩꯗꯤ ꯈꯪꯗꯦ ꯑꯩꯒꯤꯗꯃꯛꯇꯗꯤ ꯕꯦꯡꯀꯤꯡ ꯔꯤꯖꯅꯤꯡ ꯑꯇꯣꯞꯄ ꯑꯦꯁꯤꯁꯤ ꯒꯨꯝꯕꯅꯤ ꯔꯤꯖꯅꯤꯡ ꯈꯔ ꯂꯥꯏꯑꯦ ꯑꯔꯁꯤꯄꯤꯌꯣ ꯐꯥꯎꯕꯗꯤ ꯕꯦꯡ ꯐꯥꯎꯗ ꯄꯥꯏꯗ꯭ꯔꯁꯨ ꯌꯥꯏ ꯑꯗꯨꯕꯨ ꯕꯦꯡꯀꯤꯡꯒꯤꯗꯤ ꯂꯨꯕꯅꯤꯍꯦ
ꯕꯦꯡꯀꯤꯒꯤꯗꯤ ꯄ꯭ꯔꯤꯂꯤꯞꯁ ꯂꯩꯕꯒꯤꯗꯤ ꯂꯥꯏ ꯗ ꯂꯣꯏꯃꯛ ꯍꯣꯠꯄ ꯉꯝꯃꯦꯗꯥ
ꯑꯗꯨꯗꯤ ꯍꯟꯗꯛꯇꯤ ꯁꯣꯏꯗ꯭ꯔꯦ ꯅꯪ
ꯄ꯭ꯔꯤꯂꯤꯞꯁꯀꯤꯗꯤ ꯂꯣꯏ ꯈꯣꯠꯄ ꯉꯝꯃꯦ ꯑꯗꯣ ꯑꯩꯅ ꯑꯩꯅ ꯈꯤꯇꯪ ꯄ꯭ꯔꯣꯕ꯭ꯂꯦꯝ ꯂꯩꯕꯁꯦ ꯃꯦꯠꯁ ꯃꯦꯠꯁꯇ ꯄ꯭ꯔꯣꯕ꯭ꯂꯦꯝ ꯂꯩꯈ꯭ꯔꯦ ꯃꯦꯠꯁꯇꯗꯤ ꯑꯣꯚꯌꯁ ꯄ꯭ꯔꯣꯕ꯭ꯂꯦꯝ ꯂꯩꯌꯦ ꯑꯗꯨꯕꯨ ꯑꯦꯅꯤꯋꯦ ꯕꯥ ꯕꯥ ꯃꯦꯅꯦꯖ ꯇꯧꯕ ꯌꯥꯏ ꯁꯝ ꯍꯥꯎ ꯕꯠ ꯑꯗꯨꯕꯨ ꯏꯪꯂꯤꯁ ꯁꯤ ꯋꯥꯏꯅꯦ ꯇꯥꯏꯞ ꯇꯧꯕ
ꯑꯩꯗꯤ ꯏꯪꯂꯤꯁ ꯀꯣꯔꯠꯅꯝ ꯌꯥꯗꯤ ꯌꯥꯕꯅꯦ ꯇꯠꯄꯁꯦ ꯀ꯭ꯋꯥꯟꯇꯤꯇꯤꯇꯤꯛꯅꯤ ꯅꯍꯥꯟ ꯑꯩꯃꯛ ꯇꯪꯈꯥꯏ ꯃ ꯇꯠꯈꯤꯕꯅꯤ
ꯑꯁ ꯑꯩ ꯏꯪꯂꯤꯁ ꯃꯥꯏꯅꯁ ꯐꯖꯟ ꯆꯥꯏ ꯅꯍꯥꯟ ꯑꯦꯁ ꯕꯤ ꯑꯥꯏꯒꯤ ꯊꯥꯔꯒ
ꯅꯍꯥꯟꯒꯤ ꯊꯔꯇꯤ ꯐꯚ ꯊꯔꯇꯤ ꯐꯥꯏꯚ ꯄ꯭ꯂꯁ ꯇꯤ ꯑꯗꯨꯝ ꯐꯪꯅꯤꯗ ꯏꯪꯂꯤꯁꯇꯤ
ꯃꯣꯛ ꯇꯦꯁꯀꯨꯝꯕ ꯇꯧꯗ꯭ꯔꯣ ꯅꯪ
ꯇꯧꯏꯗ ꯃꯣꯛ ꯇꯦꯁ ꯇꯦꯏꯁꯕꯨꯛꯀ ꯇꯧꯑꯦ
ꯀꯌꯥ ꯀꯌꯥ ꯂꯧꯒꯦ ꯃꯣꯛ ꯇꯦꯏꯁ ꯇ ꯑꯦꯁ ꯕꯤ ꯑꯥꯏ ꯀ꯭ꯂ ꯀꯨꯝꯕꯒꯤ
ꯃꯣꯛ ꯇꯦꯁꯇꯨ ꯅꯪ ꯇꯦꯛꯁꯕꯨꯛꯇ ꯇꯧ ꯑꯦꯛꯖꯥꯝ ꯃꯈꯥꯏ ꯑꯦꯟꯔꯣꯜ ꯇꯧꯕ ꯌꯥꯏꯦ ꯑꯣ ꯀꯩꯅꯃ ꯅꯪꯒꯤ ꯅꯪ ꯅꯪ ꯃꯣꯛꯇꯦꯁꯀꯨꯔꯤꯗ ꯇꯧꯕ꯭ꯔꯣ
ꯁꯄꯨꯗ ꯇꯧꯋꯦ ꯑꯩꯁ‌ꯣ
ꯑꯗꯣ ꯇꯦꯛꯁꯕꯨꯛ ꯇꯧꯔꯗꯤ ꯐꯅꯤ ꯀꯩꯅꯣ ꯑꯦꯟꯔꯣꯜꯃꯦꯟ ꯀ꯭ꯂꯞꯀꯤ ꯑꯣꯏꯒꯦꯔꯥ ꯃꯥꯒꯤꯒꯦꯔꯥ ꯃꯥꯒꯤ ꯑꯣꯏꯒꯦꯔꯥ ꯄꯨ
ꯃ ꯗꯈꯂ ꯀ ꯇꯧꯕ ꯀꯥꯟꯗ ꯀꯌꯥ ꯀꯌꯥ ꯐꯪꯒꯦ ꯍꯥꯏꯅꯤ ꯇ ꯃꯥꯛ ꯀꯌꯥ ꯀꯌꯥ
ꯑꯩꯁꯦ ꯀ꯭ꯂꯔꯛꯀꯤꯗꯦ ꯈꯣꯠꯇ꯭ꯔꯤ ꯂꯥꯁ ꯌꯔꯁꯨ ꯑꯩ ꯀ꯭ꯂꯔꯛ ꯊꯥꯗꯦ ꯑꯩ ꯕꯤꯌꯁꯨ ꯊꯥꯗꯦ ꯂꯥꯁ ꯌꯔ ꯑꯩ ꯑꯦꯁ ꯑꯣ ꯈꯛꯇ ꯊꯥꯕꯅ‌ꯦ ꯑꯥꯁ
ꯑꯣ ꯑꯩꯈꯣꯏꯒꯤꯗꯤ ꯏꯁꯣꯏꯒꯤꯗꯤ ꯏꯁꯄꯦꯁꯤꯐꯤꯛ ꯁꯕꯖꯦꯛ ꯅꯣꯏ ꯏꯁꯄꯤꯦꯁꯦꯂꯥꯏꯁ ꯄꯤꯒꯦꯅꯀꯣ ꯅꯣꯏ ꯑꯦꯝ ꯕꯤ ꯑꯦ ꯇꯧꯕ ꯀꯥꯡꯕꯨ ꯍꯔꯤꯅꯤꯅ
ꯃꯥꯔꯀꯦꯇꯤꯡꯗ ꯊꯥꯅꯤ ꯍꯥꯏꯁꯨ ꯊꯥꯕ ꯌꯥ ꯍꯥꯏꯗꯣ ꯃꯥꯔꯀꯦꯗꯀꯁꯤ ꯈꯔ ꯑꯟꯗ ꯍꯟꯗꯛꯇꯚꯀꯦꯟꯁꯤ ꯌꯥꯝ ꯍꯥꯏꯔ ꯂꯩꯅꯦ
ꯑꯩꯈꯣꯏꯗꯤ ꯑꯩꯈꯣꯏꯗꯤ ꯑꯦꯁꯣꯗ ꯏꯂꯤꯖꯤꯕꯜ ꯑꯣꯏꯗꯣꯏꯅꯦ
ꯑꯦꯝ ꯕꯤ ꯑꯦ ꯂꯣꯏꯗ꯭ꯔꯗꯤ ꯎ꯭ꯋꯥꯏꯗꯤ ꯂꯩꯇꯦ
ꯍꯣꯏ ꯑꯗꯩ ꯑꯁꯣꯏꯒꯤꯁꯦ ꯑꯃꯃꯝꯗ ꯆꯥꯟꯁ ꯂꯩꯅꯤ ꯍꯥꯏꯕꯗꯤ ꯀꯠ ꯑꯣꯐꯇꯨ ꯅꯦꯝꯕꯒꯤ
ꯀꯇꯃꯦ ꯃꯦꯟꯁꯇꯅꯥ ꯇꯥꯕꯦꯟꯇ
ꯑꯥ
ꯏꯟꯇꯔꯚꯤꯌꯨ ꯌꯥꯎꯕ ꯌꯥꯎꯕ ꯉꯝꯃ ꯑꯗꯨꯝ ꯌꯥꯗꯤ ꯌꯥꯒꯅꯤ ꯅꯃꯣꯏꯒꯤꯗ ꯍꯥꯏꯕꯗꯤ ꯑꯦꯚꯔꯦꯁ ꯑꯗꯨꯝ ꯁꯤꯛꯁꯇꯤꯟ ꯄ꯭ꯂꯥꯁꯁꯤ ꯐꯪꯉꯅꯦꯕ ꯑꯩ ꯃꯦꯝ ꯑꯩ ꯑꯩ ꯏꯁꯥꯅ ꯈꯟꯕ ꯇ꯭ꯋꯦꯟꯇꯤꯗꯒꯤ ꯑꯗꯤ ꯌꯥꯗ ꯃꯥꯅꯤ
ꯅꯪ ꯏꯪ
ꯄ꯭ꯔꯥꯛꯇꯤꯁ ꯇꯧꯕ ꯑꯃ ꯊꯛꯁꯨ ꯂꯩꯇ ꯂꯩꯗ
ꯏꯪꯂꯤꯁꯁꯤ ꯀꯃꯥꯏꯅ ꯄꯥꯒꯦ ꯑꯁ ꯏꯪꯂꯤꯁꯁꯤ ꯑꯩꯗꯤ ꯑꯩꯉꯣꯟ ꯏꯪꯂꯤꯁ ꯀꯃꯥꯏꯅ ꯌꯥꯝ ꯆꯥꯏꯅꯤ ꯍꯗꯁ ꯏꯪꯗꯦꯁꯁꯤ ꯈꯤꯇꯪ ꯏꯪꯁꯁꯤ ꯄꯨꯔꯥ ꯐꯖꯅ ꯏꯁꯇ꯭ꯔꯣꯡ ꯑꯣꯏꯔꯗꯤꯀꯣ ꯃꯦꯁ ꯀ꯭ꯂꯤꯌꯥꯔ ꯇꯧꯕ ꯉꯝ ꯌꯥꯕ ꯆꯥꯟꯁ ꯂꯩꯌꯦꯕ
ꯅꯍꯥꯟ ꯑꯩ ꯑ‌ꯦꯝꯕꯤ ꯑꯦ ꯂꯣꯏ ꯑꯦ ꯑꯗꯨꯏꯀꯥꯟꯗ ꯑꯩ ꯑꯦꯛꯖꯥꯝ ꯊꯥꯈꯤꯕꯅꯦꯕ ꯈꯔ ꯅꯤꯡꯗꯣꯝ ꯃꯇꯝꯗꯤ ꯏꯪꯂꯤꯁ ꯑꯃ ꯄꯗꯤ ꯄꯦ ꯄꯥꯅꯗꯤ ꯄꯥ꯭ꯔꯦ ꯃꯗꯨꯒꯤ ꯃꯇꯨꯡꯗ ꯑꯦꯝ ꯕꯤ ꯑꯦ ꯂꯣꯏꯔ ꯆꯍꯤ ꯑꯅꯤ ꯑꯅꯤ ꯑꯍꯨꯝ ꯒꯦꯞ ꯂꯩꯔꯒ ꯑꯩꯒꯝ ꯊꯥꯒꯦ ꯏꯪꯂꯤꯁ ꯑꯁꯨ ꯄꯥꯗ꯭ꯔꯔꯤ ꯍꯣꯏ ꯑꯩꯒꯤ ꯇꯦꯛꯁ ꯕꯨꯛ ꯇꯧꯕ ꯀꯥꯟꯗ ꯋꯤꯛꯅꯦꯁ ꯃꯣꯏꯅ ꯎꯠꯂꯦꯗꯅ ꯁꯣꯝꯗ ꯁꯣꯂꯛꯑꯦ ꯑꯗꯨꯗ ꯁꯣꯜꯛꯑꯦ ꯃꯣꯏ ꯆꯥꯞꯇꯔ ꯋꯥꯏꯁ ꯎꯠꯄꯗꯣ
ꯍꯣꯏ
ꯍꯣꯏ ꯃꯗꯨꯁꯨ ꯈꯔꯗꯤ ꯂꯩꯗꯤ ꯂꯩ ꯑꯗꯨ ꯑꯩ ꯃꯗꯨꯒꯤꯗꯨ ꯃꯥ ꯇꯧꯒ ꯊꯝꯂꯝꯅꯕꯅꯤ ꯑ ꯑꯇꯣꯞꯄꯗꯤ ꯑꯗꯨꯝ ꯌꯥꯔꯤꯕꯅꯤ ꯎꯝ
ꯎꯝ
ꯌꯃꯤꯁ ꯄꯨꯗꯤ ꯄꯥꯗꯤ ꯄꯥꯗ꯭ꯔꯦꯗ
ꯍꯁꯦ ꯄꯥꯗ ꯑꯗꯨꯁꯨ ꯑꯟꯁꯔꯗꯨ ꯆꯞ ꯆꯥꯕꯤ ꯁꯤꯅꯤ ꯁꯤꯃꯛꯅꯤ ꯍꯥꯏꯕꯗꯨ ꯈꯪꯗꯕ ꯍꯥꯏꯕꯗ ꯇꯥꯔꯦ ꯑꯩꯈꯣꯏꯅ ꯑꯗꯨꯝ ꯄꯣꯁꯤꯕꯤꯂꯤꯇꯤꯗꯨ ꯌꯦꯡꯉꯒ ꯇꯧꯕ ꯄ꯭ꯂꯥꯏꯟꯁꯨ ꯇꯧꯋꯦꯕ ꯑꯩꯅ ꯑ ꯑꯩꯁꯨ ꯏꯪꯂꯤꯁ ꯇꯨ ꯊꯥꯔꯇꯤꯗ ꯑꯗꯨꯝ ꯑꯦꯠꯂꯤꯁ ꯐꯤꯐꯇꯤꯟꯒꯨꯝꯕꯗꯤ ꯆꯨꯝꯃꯦꯕꯀꯣ ꯑꯗ ꯑꯦꯂꯤ ꯌꯥꯔꯤꯃꯩ ꯊꯥꯔꯇꯤꯗ ꯇ꯭ꯋꯦꯟꯇꯤ ꯅꯥꯏꯟ ꯇ꯭ꯋꯦꯟꯇꯤ ꯑꯩꯠ ꯂꯧꯕ ꯇ꯭ꯋꯦꯟꯇꯤ ꯏꯟ ꯇ꯭ꯋꯦꯟꯇꯤ ꯑꯩꯠꯇꯤꯠꯂꯤ ꯏꯁꯀꯣꯔ ꯇꯧꯕ ꯉꯅꯉꯥꯏ ꯍꯣꯠꯅꯒꯗꯕ